ꯇꯥꯕ꯭ꯔꯣ
ꯇꯥꯕ꯭ꯔꯣ
ꯇꯥꯏꯌꯦ
ꯇꯥꯏꯌꯦ
ꯑꯩꯅꯅꯦ
ꯎꯝ
ꯇꯥꯔꯣ ꯇꯥꯕ꯭ꯔꯣ
ꯇꯥꯏ ꯇꯥꯏ ꯍꯥꯏꯔꯛꯑꯣ
ꯑꯩꯅ ꯉꯁꯥꯏ ꯑꯃ ꯇꯧꯒꯦ ꯇꯧꯔꯛꯑꯒ ꯐꯠ ꯂꯥꯎ ꯇꯠꯈꯤꯑꯦꯅ ꯇꯧꯕꯗꯣ ꯑꯩꯅ ꯑꯩꯅ ꯇꯧꯔꯛꯑꯒ ꯄꯠ ꯂꯥꯎ ꯇꯠꯈꯤꯕꯗꯣ ꯑꯗꯨꯗꯣ ꯑꯃꯨꯛ ꯀ ꯅꯪꯗ ꯇꯧꯕꯗꯤ ꯆꯠꯂꯦꯕ ꯈꯪꯉꯕ
ꯎꯝ
ꯑꯗꯨꯗꯒꯤ ꯃꯣꯏꯅ ꯉꯍꯥꯛ ꯑꯃꯨꯛꯀꯃꯨꯛ ꯇꯧꯁꯤꯜꯂ ꯌꯦꯡꯒꯦꯅ ꯇꯧꯕꯗꯨꯅ ꯑꯃꯨꯛ ꯉꯁꯥꯏ ꯑꯩꯉꯣꯟꯗ ꯊꯥꯔꯛꯄꯗꯣ ꯑꯗꯨꯃꯥꯏꯅ ꯑꯃꯨꯛ ꯊꯣꯛꯂꯛꯑꯦꯕ
ꯌꯥꯔꯝꯃꯔꯣꯏ ꯑꯗꯨꯗꯤ ꯃꯣꯏꯅ ꯍꯥꯏꯗꯤ ꯀꯩꯅꯣꯝ ꯑꯣꯏꯔꯝꯃꯅꯤ ꯀꯩꯅꯣꯝ ꯇꯧꯔꯝꯃꯅꯤ
ꯎꯝ ꯈꯪꯗꯁꯦ ꯇꯧꯅꯤꯡ ꯇꯧꯖꯔꯁꯅꯨ ꯅꯪꯁꯤ ꯀꯔꯝꯕ ꯇꯧꯔꯛꯏꯅꯣ
ꯃꯃꯤꯗ
ꯎꯝ
ꯗꯨꯏꯅꯦ ꯌꯥꯏꯁꯦ
ꯑꯗꯨꯏꯔ ꯑꯩ ꯑꯩ ꯑꯩ ꯑꯃꯗ ꯌꯥꯗ꯭ꯔꯕ ꯍꯥꯏꯁꯦ
ꯎ ꯑꯃꯗꯣ ꯑꯩ ꯇ꯭ꯔꯥꯏ ꯇꯧꯗ꯭ꯔꯦ
ꯍꯥ
ꯇ꯭ꯔꯥꯏ ꯇꯧꯗ꯭ꯔꯤꯑꯦꯕ
ꯍꯣꯏꯅꯦ ꯍꯌꯦꯡ ꯇꯧꯔꯁꯤ ꯍꯥꯏꯁꯤꯁꯦ ꯑꯩꯁꯨ
ꯍꯌꯦꯡ ꯇꯧꯔꯖꯦ ꯑꯗꯨꯗꯨꯅ
ꯍꯥꯏꯗꯤ ꯃꯩꯖꯦ ꯑꯩꯈꯣꯏꯅ ꯅꯨꯡꯇꯤꯒꯤ ꯏꯕꯥꯅꯤ ꯅꯨꯡꯇꯤꯒꯤ ꯁꯥꯟꯗꯕ ꯌꯥꯎꯋꯤꯗꯅ
ꯎꯝ
ꯍꯥꯏꯗꯤ ꯉꯁꯤ ꯁꯥꯟꯅꯔꯝꯕꯅꯤꯅ ꯍꯌꯦꯡ ꯁꯥꯟꯅꯗꯕꯁꯨ ꯌꯥꯎꯏꯤ ꯍꯣꯡꯆꯤꯠ ꯁꯥꯟꯅꯗꯕꯁꯨ ꯍꯥꯏꯗꯤ ꯎꯝ ꯉꯁꯤ ꯁꯥꯅꯔꯝꯃꯅꯤ ꯍꯌꯦꯡ ꯁꯥꯟꯅꯗꯕꯁꯨ ꯌꯥꯎꯏ ꯍꯥꯡꯆꯤꯠ ꯁꯥꯟꯅꯗꯕꯁꯨ ꯌꯥꯎꯏ ꯏꯕꯥꯅꯤ ꯅꯤꯡꯁꯤꯡ ꯅꯤꯡꯁꯤꯡꯉꯀꯥꯟ ꯁꯥꯟꯅꯔꯕꯅꯤꯅ ꯍꯥꯏꯗꯤ ꯅꯨꯡꯇꯤꯒꯤ ꯁꯥꯟꯅꯔꯗꯤ ꯂꯩꯔꯤꯕꯁꯤꯡꯗꯨꯁꯨ ꯂꯣꯏꯗꯤ ꯂꯣꯏꯅꯤꯕ
ꯎꯝ
ꯑꯗꯨꯅ
ꯎꯝ ꯐꯥꯏꯑꯦ ꯂꯩꯔꯤ
ꯗ꯭ꯔꯃꯥ ꯌꯦꯡꯉꯝꯃꯤ ꯂꯩꯕꯥꯛ
ꯎꯝ ꯅꯣ ꯂꯨꯍꯣꯡꯉꯒ ꯂꯩ
ꯂꯣꯡꯉ ꯂꯩꯕꯩ ꯊꯕꯛ ꯇꯧꯔꯝꯃꯤꯔꯥ
ꯎꯝ ꯇꯧꯔꯤꯕꯖꯥꯠꯅꯦ
ꯑꯩꯖꯦ ꯐꯣꯇꯣ ꯌꯦꯡꯉꯝꯕꯅꯦ ꯐꯣꯇꯣ ꯊꯥꯒꯠꯀꯦꯅ ꯏꯁꯤꯡ ꯏꯁꯤꯡ ꯍꯣꯟ ꯍꯣꯟꯖꯤꯜꯂꯨꯕꯅꯦ ꯏꯁꯤꯡꯗꯣ ꯉꯁꯥꯏ ꯏꯁꯤꯡ ꯇꯥꯗꯦꯗꯅ
ꯎꯝ
ꯉꯁꯥꯏ ꯏꯁꯤꯡ ꯇꯗꯕꯩ ꯑꯌꯨꯛꯇ ꯏꯁꯤꯡꯗꯣ ꯑꯩꯅ ꯏꯔꯨꯖꯔ ꯂꯥꯛꯄꯒꯤ ꯏꯁꯤꯡꯗꯣ ꯇꯥꯕꯁꯤꯗ ꯍꯨꯟꯖꯤꯜꯂꯝꯕꯅꯦ ꯑꯗꯨꯒ ꯃꯦꯒꯤ ꯆꯥꯕꯩ ꯀꯣꯟꯗꯨꯁꯨ ꯐꯦꯡꯗꯣꯛꯑꯝꯕ
ꯍꯌꯦꯡꯒꯤ ꯍꯣꯟꯖꯤꯜꯂꯤꯕ
ꯍꯣꯏ ꯍꯌꯦꯡꯗꯤ ꯇꯥꯅꯤ ꯍꯌꯦꯡ ꯅꯨꯡꯗꯥꯡꯋꯥꯏꯔꯝꯗꯩꯅ ꯇꯔꯗꯣꯏꯁꯦ ꯑꯗꯣ ꯍꯧꯖꯤꯛꯇꯤ ꯇꯥꯕ ꯌꯥꯏ ꯀꯣꯃꯤꯁꯤꯡꯗ ꯌꯨꯝ ꯆꯠꯅꯈꯤꯕꯒꯤ
ꯎꯝ ꯁꯤꯖꯤꯟꯅꯅꯕ ꯂꯩꯇꯕꯗꯣ
ꯍꯣꯏ ꯃꯤ ꯌꯥꯝꯃꯨꯗ꯭ꯔꯕꯅꯤꯅ ꯑꯃꯨꯛꯇꯥꯗꯕ ꯑꯃꯛ ꯇꯥꯕ ꯇꯥꯕꯥꯁꯨ ꯌꯥꯏ ꯑꯗꯣ ꯈꯪꯗꯣ ꯑꯦꯀꯖꯝ ꯃꯌꯥꯏꯒꯤ ꯑꯃꯨꯛ ꯃꯨꯕꯥ ꯂꯩꯅꯕ꯭ꯔꯁꯨ
ꯑꯝ ꯎꯟꯅꯗꯣꯔꯕ ꯑꯦꯛꯖꯥꯝ ꯍꯧꯅꯗꯣꯔꯦꯀꯣ
ꯍꯧꯇꯗꯣ ꯀꯩꯅꯣ ꯋꯥꯠꯂꯤꯌꯦ ꯊꯈꯥꯏ ꯑꯃꯗꯤ ꯋꯥꯠꯂꯤ
ꯎꯝ ꯑꯗꯨꯗꯤ ꯃꯣꯏ ꯑꯦꯛꯖꯥꯝ ꯂꯣꯏꯕꯅꯤꯅꯦ ꯉꯥꯏꯗꯣꯏꯖꯦ
ꯎꯝ ꯃꯣꯏ ꯑꯦꯛꯖꯥꯝ ꯂꯣꯏꯕ ꯍꯥꯏꯁꯦ ꯀꯩꯅꯣꯍꯣꯌꯒꯤꯁꯨ ꯊꯥ ꯑꯃ ꯄꯨꯔꯥ ꯇꯧꯋꯦ ꯍꯥꯏꯕ ꯑꯗꯣ ꯑꯥ ꯖꯨꯟ ꯖꯨꯂꯥꯏ ꯎꯝ ꯑꯠꯇꯦ ꯑꯗꯣ ꯀꯩ ꯍꯥꯏꯅꯤ ꯃꯣꯏꯒꯤ ꯃꯦꯟꯐꯤꯠ ꯇꯧꯅꯤ ꯇꯧꯕꯗꯣ
ꯑꯗꯨꯅꯦ ꯍꯥꯏꯁꯦ ꯑꯗꯨꯅꯦ ꯑꯗꯨꯅꯦ ꯉꯥꯏꯅꯦ ꯍꯥꯏꯁꯦ
ꯑꯩꯁꯨ ꯑꯗꯨꯁꯨ ꯑꯩ ꯑꯩꯁꯨ ꯑꯗꯨ ꯉꯥꯏꯔꯤꯕꯅꯦ ꯑꯗꯨꯗꯨꯗ ꯌꯥꯎꯔ ꯍꯟꯈ꯭ꯔꯒꯦ ꯇꯧꯕꯅꯦ
ꯑꯗꯣ ꯃꯣꯏ ꯑꯦꯛꯖꯥꯝ ꯂꯣꯏꯔꯒ ꯇꯧꯔꯛꯇꯧ ꯃꯥꯜꯂꯦꯕ ꯑꯗꯣ
ꯎꯝ ꯑꯩ ꯄꯣꯠ ꯆꯩ ꯈꯔ ꯍꯣꯟꯊꯕ ꯍꯧꯔꯁꯤꯔ ꯈꯪꯗꯦ
ꯑꯗꯨꯅ ꯑꯗꯨꯝ ꯌꯨꯝ ꯆꯠꯄꯗ ꯈꯒ ꯈꯒ ꯄꯨꯕ ꯌꯥꯏ ꯀꯩꯅꯣ
ꯑꯗꯣ ꯀꯔꯤꯕꯨ ꯍꯣꯟꯊꯗꯣꯔꯤꯅꯣ ꯑꯗꯨꯝ ꯆꯞ ꯃꯥꯟꯅꯩ ꯐꯩꯖꯨꯞ ꯃꯉꯥꯏ ꯄꯨꯊꯗꯧꯕ
ꯑꯗꯨꯅꯦ ꯑꯆꯧ ꯑꯆꯧꯕ ꯎꯝ ꯎꯝ
ꯑꯗꯣ ꯀꯥꯏꯗꯦꯃꯦ ꯀꯩꯁꯨ ꯍꯥꯏꯗꯤ ꯃꯌꯥꯝ ꯄꯨꯅꯤꯡꯉꯥꯏ ꯂꯩꯇꯦ ꯑꯩꯒꯤ ꯗ꯭ꯔꯦꯁ ꯃꯈꯩꯁꯦ ꯑꯩ ꯈꯥꯎꯗ ꯂꯣꯏ ꯍꯥꯅꯖꯤꯟꯈ꯭ꯔꯅꯤ ꯕꯦꯛꯇ ꯂꯣꯏꯅ ꯊꯨꯞꯄꯒ ꯑꯩ ꯑꯗ ꯊꯝꯐꯝꯕꯨ ꯂꯩꯔꯣꯏꯅ ꯈꯟꯕꯗꯕꯥꯎ ꯋꯥꯈꯜ ꯃꯥꯝꯃꯦ ꯂꯩꯔꯤꯕ ꯗ꯭ꯔꯦꯁ ꯃꯌꯥꯝꯁꯦ ꯍꯥꯏꯗꯤ ꯁꯤꯗ ꯑꯥꯗꯗꯤ ꯑꯥꯗꯗꯤ ꯑꯃꯨꯛ ꯊꯕꯛꯇꯣ ꯅꯨꯡꯇꯤꯒꯤ ꯊꯣꯛꯑꯔꯣꯏꯗꯕꯅꯤꯅꯥ ꯍꯥꯏꯗꯤ ꯃꯤꯗꯣ ꯇꯤꯒꯤ ꯄꯨꯜꯂꯔꯣꯏꯗꯅ ꯑꯁꯤꯗꯗꯤ ꯑꯈꯣꯏꯗꯤ ꯃꯤꯗꯣ ꯅꯨꯡꯇꯤꯒꯤ ꯄꯨꯜꯂꯛꯄꯒꯤ ꯑꯗꯨꯝ ꯍꯥꯏꯗꯤ ꯃꯤ ꯍꯥꯏꯗꯤ ꯑꯈꯣꯏ ꯃꯁꯦꯟ ꯑꯗꯨꯝ ꯄꯨꯟꯅꯔꯕꯒꯤ ꯑꯗꯨꯝ ꯗ꯭ꯔꯦꯁꯁꯦ ꯑꯃꯃꯝ ꯁꯨꯝ ꯁꯤꯅꯤꯡꯗ꯭ꯔꯣ
ꯎꯝ
ꯁꯤꯟꯅꯤꯡꯕꯩ ꯗ꯭ꯔꯦꯁꯁꯤꯗꯤ ꯃꯌꯥꯝ ꯂꯩꯁꯤꯜꯂꯨꯔꯦ ꯍꯧꯖꯤꯛꯗꯣ ꯑꯥꯗ ꯊꯝꯐꯝꯗꯤ ꯂꯩꯇ꯭ꯔꯤ
ꯐꯤꯌꯥꯡꯈꯣꯛꯇ ꯉꯥꯀꯇꯥ ꯇꯥ ꯇꯥꯔ ꯂꯩꯅꯤ
ꯑꯩꯗꯤ ꯎꯄꯨ ꯑꯃ ꯑꯈꯣꯏ ꯃꯥ ꯑꯈꯣꯏ ꯃꯃꯥꯗ ꯎꯄꯨ ꯃꯆꯥ ꯑꯃ ꯁꯥꯕꯤꯌꯨ ꯃꯤꯡꯁꯦꯜ ꯁꯨꯃꯥꯏꯅ ꯌꯥꯎꯕꯤ ꯁꯨꯃꯥꯏꯅ ꯌꯥꯟꯕꯤ ꯌꯥꯟ ꯐꯤꯌꯣꯔꯅ ꯌꯥꯟꯕ ꯌꯥꯎꯕꯒꯤ ꯑꯝꯇ ꯁꯥꯕꯤꯌꯣꯅ ꯍꯥꯏꯌꯦ ꯃꯃꯗ ꯐꯤꯔꯣꯟ ꯌꯥꯟ ꯕꯥ ꯑꯣꯏꯔꯒꯁꯨꯕ ꯈꯔ ꯀꯨꯞꯄꯒ ꯌꯥꯟꯕꯤꯗꯣ
ꯎꯝ ꯑꯅꯤ ꯅꯪ ꯂꯥꯛꯇ꯭ꯔꯤꯀꯥꯟꯗ ꯁꯥꯍꯜꯂꯣꯗꯅ
ꯎꯝ ꯑꯩꯅ ꯍꯥꯏꯕꯅꯦ ꯑꯩꯗꯤ ꯑꯈꯣꯏ ꯆꯦ ꯂꯨꯍꯣꯡꯕꯩꯁꯨ ꯀꯥꯗꯣ ꯁꯦꯝꯗꯣꯛꯇꯣꯏꯅꯤꯅ ꯑꯩꯒꯤ ꯑꯩꯒꯤ ꯀꯥ ꯑꯣꯏꯍꯧ ꯗꯣꯏꯅꯤꯅ ꯑꯩꯖꯦ ꯈꯣꯏꯆꯦꯗꯤ ꯍꯣꯏ ꯀꯥꯗ ꯁꯦꯝꯗꯣꯛꯑ ꯑꯈꯣꯏꯆꯦ ꯏꯕꯥꯅꯤꯃꯛꯇꯤ ꯂꯩꯔꯅꯤ ꯂꯩꯔꯖꯨ ꯀꯥꯗꯣ ꯑꯃꯨꯛ ꯁꯦꯝꯗꯣꯛꯑꯒ ꯀꯩꯅꯣ ꯀꯩꯅꯣ ꯇꯧꯗꯣꯏꯅꯤꯅ ꯑꯗꯨ ꯗꯨꯀꯥꯗꯨꯗ ꯑꯩꯒꯤ ꯑꯗꯨꯒꯨꯝꯕ ꯑꯃ ꯊꯝꯕꯤꯌꯣꯅ ꯍꯥꯏꯇꯥꯔꯦ
ꯑꯩ ꯅꯪ ꯀꯥꯗ ꯄꯔꯇꯤꯁꯟ ꯄꯤꯍꯧ ꯗꯣꯏꯔ
ꯎꯝꯝ ꯕꯥꯔꯇꯤꯁꯟ ꯄꯤꯕ ꯍꯥꯏꯖꯦ ꯑꯈꯣꯏꯒꯤ ꯍꯧꯖꯤꯛ ꯔꯥꯏꯁ ꯃꯤꯜ ꯑꯁꯣꯝꯅ ꯑꯁꯣꯝ ꯑꯁꯣꯝ ꯀꯥꯗꯅꯤ
ꯎꯝ
ꯇꯃꯣꯕ ꯂꯩ ꯂꯥꯛꯑꯗꯤ ꯑꯩꯈꯣꯏꯗꯣ ꯁꯣꯝ ꯀꯥꯗ ꯑꯁꯣꯝ ꯀꯥꯗꯨꯗꯅꯅꯦ ꯇꯥꯃꯣꯕ ꯂꯩ ꯂꯥꯛꯑꯗꯤ ꯑꯩꯈꯣꯏ ꯑꯁꯣꯝ ꯀꯥꯗꯨꯗ ꯆꯟꯅꯕ ꯍꯤꯞꯄꯦꯕ ꯍꯤꯞꯄ ꯍꯥꯏꯗꯤ ꯑꯩꯈꯣꯏ ꯃꯥꯒ ꯑꯩꯈꯣꯏ ꯑꯩꯈꯣꯏ ꯑꯍꯨꯝ ꯑꯃ ꯑꯩꯈꯣꯏ ꯕꯥꯅ ꯇꯣꯉꯥꯟꯅ ꯍꯤꯞꯄꯦꯕ ꯈꯪꯉꯥꯕ ꯍꯥꯏꯗꯤ ꯆꯟꯅꯕ ꯇꯃꯣꯕ ꯂꯩ ꯅꯖꯨ ꯑꯈꯣꯏꯅ ꯂꯩꯔꯤꯕ ꯀꯥꯗꯨꯗ ꯑꯃꯨꯛ ꯇꯥꯃꯣꯗꯨꯅ ꯑꯃꯨꯛ ꯑꯩꯈꯣꯏꯅ ꯑꯃꯨꯛ ꯀꯩꯅꯣꯗꯨꯗ ꯑꯃꯨꯛ ꯑ ꯂꯩꯍꯧꯋꯦꯕ ꯑ ꯑꯗꯨꯅ ꯍꯥꯏꯗꯤ ꯀꯥꯖꯦ ꯍꯥꯏꯗꯤ ꯇꯥꯃꯣ ꯂꯥꯛꯇ꯭ꯔꯒꯕꯨꯗꯤ ꯋꯥꯏꯁꯪꯕ
ꯎꯝ ꯎꯝ ꯃꯥ ꯂꯩꯔꯗꯤ ꯑꯃꯨꯛ ꯃꯥꯅ ꯑꯗ ꯂꯩꯒꯤꯕ
ꯎꯝ ꯑꯗꯨꯅ ꯋꯥꯏ ꯆꯤꯟꯕꯅꯤꯅꯅꯦ ꯍꯥꯏꯗꯤ ꯑ ꯍꯧꯖꯤꯛꯀꯤ ꯑꯈꯣꯏꯒꯤ ꯑꯈꯣꯏ ꯆꯦ ꯕꯥꯏꯅꯤꯒꯤ ꯀꯥ ꯑꯩꯈꯣꯏꯒꯤ ꯑꯃ ꯔꯥꯏꯁ ꯃꯤꯜ ꯇꯧꯕꯗꯣ ꯑꯩꯈꯣꯏ ꯇꯧꯗ꯭ꯔꯤꯖꯤꯅ ꯍꯧꯖꯤꯛ
ꯎꯝ
ꯇꯧꯗ꯭ꯔꯕꯅꯤꯅ ꯑꯗꯨꯗꯣ ꯌꯣꯟ ꯌꯣꯟꯊꯣꯛꯈ꯭ꯔꯅꯤꯕ
ꯎꯝ
ꯌꯣꯟ ꯊꯣꯛꯈ꯭ꯔꯒ ꯑ ꯄꯣꯠ ꯆꯩ ꯑ ꯌꯣꯟꯊꯣꯛꯈ꯭ꯔꯒ ꯑꯗꯨꯒꯤꯗꯨꯗ ꯑꯩꯈꯣꯏ ꯈꯣꯏ ꯈꯣꯏ ꯑꯣꯏꯗꯣꯏꯕ ꯑꯗꯨꯗ ꯑꯦ ꯇꯥꯃꯣꯅꯖꯨ ꯑꯦ ꯁꯤꯗꯣ ꯑꯗꯨꯗ ꯍꯥꯞꯈꯣꯠꯂꯒ ꯐꯖꯅ ꯂꯩ ꯌꯥꯅꯤ ꯁꯥꯖꯨ ꯈꯔ ꯁꯥ ꯁꯥꯅꯤ ꯅꯪꯒꯤ ꯀꯥꯥꯖꯦ ꯑꯗꯨꯅ ꯑꯦꯁꯤ ꯍꯥꯞꯇꯕ ꯌꯥꯔꯣꯏ ꯈꯣꯠꯂꯣꯏꯅ ꯍꯥꯏꯔꯛꯏꯕ
ꯎꯝ ꯑꯗꯨꯗ ꯁꯥꯔꯗꯤ ꯆꯥꯎꯔꯅꯤꯌꯦ
ꯎꯝ ꯆꯥꯎꯗꯣꯏꯅꯦ ꯑꯗꯨꯗ ꯑꯩ ꯑꯣꯏꯍꯧꯔꯅꯤ ꯑꯗꯣ ꯑꯈꯣꯏꯒꯤ ꯇꯥꯃꯣꯒꯤ ꯃꯆꯥꯁꯤꯡꯖꯤꯒ ꯈꯣꯠꯁꯤꯒ ꯑꯗꯨꯝ ꯂꯩꯃꯤꯟꯅꯔꯅꯤ
ꯌꯥꯏ ꯑꯗꯨꯖꯨ
ꯑꯗꯨꯝ ꯃꯍꯩ ꯇꯃꯣꯒꯤ ꯃꯆꯥ ꯅꯨꯨꯄꯤꯖꯨ ꯆꯥꯎꯔꯗ꯭ꯔꯣ ꯑꯗꯨꯅ ꯈꯣꯏ ꯆꯦ ꯆꯠꯈ꯭ꯔꯗꯤ ꯑꯩꯅ ꯌꯨꯝꯗꯒ ꯂꯩꯕ ꯊꯣꯛꯑꯗꯤ ꯑꯗꯨꯝ ꯃꯥꯗꯣ ꯑꯩꯒ ꯂꯩꯒꯦ ꯑꯩꯒ ꯂꯩꯒꯦ ꯑꯗꯨꯝ ꯍꯥꯏꯌꯦꯕ ꯑꯗꯨꯝ ꯃꯥꯒ ꯂꯩꯕ꯭ꯔꯥ ꯇꯧꯔꯅꯤ
ꯍꯨꯝ ꯍꯨꯝ ꯅꯣꯏꯕꯥꯅꯤ ꯑꯃ ꯄꯨꯟ ꯌꯥꯔꯦ
ꯌꯥꯔꯦ ꯌꯥꯔꯦ ꯑꯩ ꯇꯜꯂꯤꯌꯦ ꯉꯝꯃꯔꯣꯏ ꯄꯨꯟꯕ ꯉꯝꯃꯔꯣꯏ
ꯎꯝ ꯇꯣꯉꯥꯟ ꯅꯤꯡꯉꯤꯕ
ꯑꯦ ꯀꯔꯤꯅꯣ ꯑꯩ ꯆꯍꯤꯁꯦ ꯀꯌꯥꯅꯣ ꯍꯜꯂꯤꯖꯦ ꯅꯪ ꯈꯪꯗ꯭ꯔꯣ ꯆꯍꯤꯁꯦ ꯑꯩꯈꯣꯏ ꯑꯩꯈꯣꯏ ꯇꯥꯃꯣꯅ ꯑꯩꯈꯣꯏ ꯇꯥꯃꯣ ꯑꯍꯟꯅ ꯑꯩꯉꯣꯟꯗꯩ ꯍꯟꯕ ꯆꯍꯤꯗꯨꯅ ꯑꯩꯅ ꯃꯉꯣꯟꯗꯩ ꯑꯃꯨꯛ ꯍꯜꯂꯤꯁꯦ ꯑꯗ ꯑꯗꯩ ꯃꯨꯛ ꯍꯦꯟꯨꯂꯤꯕ꯭ꯔꯥ ꯑꯩꯅ ꯑꯦꯟ
ꯅꯆꯥꯅꯤ ꯀꯩꯅꯣ ꯑꯗꯨꯗꯤ ꯅꯆꯥꯅꯦ
ꯃꯥꯅꯦ ꯍꯥꯏꯗꯤ ꯑꯩꯈꯣꯏ ꯇꯝꯃꯣꯗ ꯑꯩꯈꯣꯏ ꯇꯝꯃꯣ ꯑꯍꯥꯟꯒ ꯑꯩꯒ ꯍꯟꯅꯔꯤꯕ ꯆꯍꯤꯁꯦ ꯁꯤꯗꯤ ꯃꯥꯒ ꯑꯩꯒ ꯑꯃꯨꯛ ꯂꯩꯃꯤꯟꯅꯔꯤꯁꯦ ꯍꯥꯏꯗꯤ ꯑꯦꯛꯖꯦꯛ ꯑꯣꯏꯗ꯭ꯔꯒꯁꯨ ꯍꯥꯏꯗꯤ ꯑꯗꯨꯒꯨꯝꯕ ꯆꯍꯤꯗꯅꯦ ꯑꯃꯨꯛ ꯂꯩꯃꯤꯟꯅꯔꯤꯁꯦ ꯃꯥꯒ ꯑꯩꯒ
ꯎꯝ ꯃꯥꯏꯗꯤ ꯇꯣꯡꯉꯥꯟ ꯆꯥ
ꯑꯩꯈꯣꯏ ꯑꯩꯈꯣꯏ ꯆꯦꯁꯨ ꯑꯁ ꯑꯗꯣ ꯑꯩꯅ ꯈꯟꯕꯅ ꯑꯩꯈꯣꯏ ꯏꯆꯦꯁꯤꯅ ꯀꯩꯅꯣ ꯇꯧꯗ꯭ꯔꯤꯉꯩꯁꯤꯗ ꯑꯥꯗ ꯑꯥ ꯑꯃꯨꯛ ꯀꯩꯅꯣ ꯇꯧꯔꯨꯕꯗꯣ ꯑꯥꯗ ꯑꯃꯨꯛ ꯂꯩꯕꯗꯣ ꯋꯥꯏ ꯂꯨꯍꯣꯡꯉꯝ ꯗꯥꯏꯒꯤ ꯑꯃꯨ ꯊꯣ ꯊꯣꯛꯂꯛ ꯊꯣꯛꯆꯤꯟ ꯇꯧꯕꯗꯣ ꯏꯁꯥ ꯆꯪꯅꯤꯀꯩꯅꯣ ꯗꯅꯥꯎ ꯇꯟꯕ ꯑꯩ
ꯍꯣꯡꯗ꯭ꯔꯤꯀꯥꯟꯗ ꯁꯥꯍꯧꯕꯅꯗꯤ ꯐꯩꯍꯦ ꯐꯖꯟꯅ ꯉꯧꯗ꯭ꯔꯤꯀꯥꯟ ꯁꯥꯗꯣꯏ ꯅꯠꯇ꯭ꯔꯥ
ꯀꯩꯅꯣ ꯌꯨꯝꯔꯣ
ꯅꯪꯒꯤ ꯀꯥꯕꯣꯕ
ꯍꯣꯏ ꯍꯣꯡꯗ꯭ꯔꯤ ꯍꯣꯡꯗ꯭ꯔꯤꯀꯥꯟ ꯊꯗꯣꯏꯅꯦ ꯑꯩꯈꯣꯏꯆꯦ ꯂꯨꯍꯣꯡꯕ ꯑꯗꯨꯂꯣꯏꯗꯤ ꯃꯥ ꯃꯤ ꯃꯌꯥꯝꯗꯣ ꯂꯥꯛꯄꯗ ꯃꯤꯡ ꯌꯥꯝꯗꯨꯒꯤ ꯂꯩꯐꯝ ꯆꯥꯐꯝ ꯍꯥꯏꯕ ꯑꯃꯁꯨ ꯂꯩꯗꯅ
ꯎꯝ
ꯍꯥ
ꯄꯣꯠ ꯌꯥꯝ ꯃꯥꯡꯕꯅꯦ ꯍꯥꯏꯕ ꯑꯗꯨꯃꯥꯏꯅ ꯊꯧꯗꯣꯛ ꯊꯣꯛꯄꯗꯣ
ꯗꯨꯗꯤ ꯈꯔ ꯃꯥꯡ ꯈꯔ ꯍꯦꯟꯖꯤꯟꯍꯧ ꯈꯔ ꯆꯠꯈꯤ ꯇꯧ ꯇꯥꯕꯅꯤꯅꯦ ꯃꯤ ꯃꯌꯥꯝ ꯑꯃ ꯂꯦꯛꯇꯤ ꯂꯦꯛꯇꯣꯔꯝꯅꯤꯅ
ꯐꯩꯅꯥꯝ ꯋꯥꯠꯂꯤꯉꯩꯗꯒꯤ ꯂꯦꯛꯄ ꯍꯧꯅꯔꯦ ꯍꯥꯏꯕꯅꯦ
ꯉꯥꯏꯔꯅꯤ ꯑꯗꯨꯝ ꯑꯗꯨꯝ ꯑꯃ ꯑꯃ ꯇꯧꯔꯤꯅꯦ ꯑꯃ ꯑꯃ ꯇꯧꯔꯤ ꯃꯤꯁꯨ ꯑꯗꯨꯝ ꯉꯥꯏꯍꯥꯛ ꯂꯩꯇ ꯑꯃ ꯑꯃꯨꯛ ꯆꯠ ꯑꯃ ꯑꯃꯨꯛ ꯂꯥꯛꯅꯤ ꯑꯃꯨꯛ ꯆꯠ ꯑꯃꯃꯨꯛ ꯂꯥꯛꯅꯤ ꯆꯥꯗ ꯄꯤꯕꯗ ꯁꯤꯗꯣꯔꯤꯕꯅꯤ ꯗꯨ ꯕꯦꯝꯃ
ꯃꯥꯅꯦ ꯅꯪꯅ ꯆꯥ ꯂꯣꯟꯕꯤꯅꯤ ꯑꯣꯏꯗꯣꯏꯁꯦ
ꯑꯁ ꯑꯩ ꯆꯥ ꯂꯣꯟꯕꯗꯤ ꯁꯨꯛꯉꯝ ꯉꯝꯃꯣꯏ ꯑꯩꯗꯤ ꯑꯩ ꯆꯥ ꯂꯣꯟꯕꯁꯦ ꯆꯉꯥꯡꯕꯨꯗꯤ ꯁꯝꯃꯦ ꯁꯝꯃꯦꯕ ꯁꯪꯒꯣꯝ ꯆꯥ ꯂꯣꯟꯕꯁꯦ ꯀꯌꯥ ꯑꯩ ꯁꯪꯒꯣꯝ ꯆꯥꯁꯦ ꯂꯣꯟꯗꯦ ꯍꯥꯏꯕ ꯁꯪꯒꯣꯝ ꯆꯥ ꯂꯣꯟꯕ ꯍꯥꯏꯔꯒ ꯑꯩꯈꯣꯏꯗꯤ ꯁꯪꯒꯣꯝ ꯑꯃ ꯁꯟꯒꯤ ꯁꯪꯒꯣꯝ ꯑꯍꯤꯡꯕꯗꯣ
ꯎꯝ
ꯑꯗꯨ ꯂꯧꯔ ꯑꯗꯨꯗ ꯆꯤꯅꯤꯒ ꯆꯥ ꯃꯅꯥ ꯊꯥꯛꯆꯟꯕ ꯈꯛꯇꯅꯤ ꯑꯩꯅ ꯇꯧꯔꯤꯁꯦ
ꯁꯪꯒꯣꯝ ꯆꯥ ꯅꯠꯇ꯭ꯔꯗꯤ ꯑꯩꯗꯤ ꯌꯥꯔꯣꯏ ꯑꯇꯩꯗꯤ
ꯑꯃ ꯄꯥꯎꯗꯔꯗꯣ
ꯎꯝ
ꯄꯥꯎꯗꯔꯗꯨꯗꯤ ꯂꯣꯟꯗꯦꯕ ꯄꯥꯎꯗꯔꯗꯨ ꯑꯩꯅ ꯂꯣꯟꯕ ꯍꯥꯏꯔꯒꯅ ꯑꯩꯅ ꯁꯪꯒꯣꯝ ꯄꯥꯎꯗꯔꯗꯨꯗ ꯀꯃꯥꯏꯅ ꯁꯤꯖꯤꯟꯅꯒꯦ ꯍꯥꯏꯔꯒꯅ ꯆꯥꯉꯥꯡꯒꯤ ꯂꯩꯕ ꯍꯥꯏꯗꯤ ꯆꯥ ꯆꯉꯥꯡ ꯂꯣꯜꯂꯦꯗꯅ ꯂꯣꯜꯂꯀꯥꯟꯗ ꯑꯩꯈꯣꯏ ꯕꯥ ꯍꯣꯏꯒꯤ ꯑꯩꯅ ꯇꯧꯔꯤꯁꯦ ꯆꯥꯉꯥꯡ ꯂꯣꯜꯂꯗꯤ ꯁꯪꯁꯪꯒꯣꯝꯗꯣ ꯍꯣꯏ ꯊꯤꯠꯆꯤꯟ ꯗꯨ ꯅꯦꯕ ꯇꯧꯔꯤꯁꯦ
ꯑꯉꯥꯎꯕꯤ
ꯑꯗ ꯇꯧꯏꯋꯦ ꯑꯩꯈꯣꯏ ꯕꯥ ꯑꯩꯈꯣꯏ ꯃꯁꯟꯕꯤ ꯑꯩꯈꯣꯏ ꯕꯥꯅ ꯁꯪꯒꯣꯝ ꯂꯩꯇ꯭ꯔꯕꯣ ꯁꯪꯒꯣꯝ ꯈꯔ ꯍꯥꯞꯄꯛꯎꯗꯅ ꯍꯥꯏꯔꯗꯤ ꯂꯩꯔꯒꯅ ꯍꯥꯞꯄꯦ ꯂꯩꯇ꯭ꯔꯒꯗꯤ ꯑꯗꯨꯝ ꯂꯩꯇ꯭ꯔꯦ ꯍꯥꯏꯔꯅꯤ ꯑꯗꯨꯒ ꯊꯑꯣꯏꯅ ꯂꯩꯔꯨꯔꯅꯤ ꯃꯥꯏ ꯒ꯭ꯂꯥꯁꯇ ꯁꯪꯒꯣꯝꯗꯣ ꯍꯥꯞꯄ ꯁꯪꯒꯣꯝ ꯄꯥꯎꯗꯔꯗꯣ ꯍꯥꯞꯄꯤꯔꯅꯤ ꯑꯗꯨꯒ ꯆꯉꯥꯡ ꯑꯁꯥꯕ ꯇꯛ ꯁꯥ ꯖꯔ ꯒ꯭ꯔꯣ ꯒ꯭ꯔꯣ ꯑꯣꯈꯥꯏꯕ
ꯐꯔꯦ ꯑꯗꯨꯅ ꯍꯥꯏꯗꯤ ꯏꯁꯤꯡ ꯏꯁꯤꯡ ꯊꯥꯒꯠꯂꯅꯤ ꯏꯁꯤꯡ ꯊꯥ ꯍꯥꯒꯠꯂꯒ ꯑꯦꯂꯥꯏꯆꯤ ꯍꯥꯞꯄꯅꯤ ꯑꯗꯩ ꯅꯪꯅ ꯍꯥꯞꯅꯤꯡꯕ ꯁꯪꯒꯣꯝ ꯆꯥꯗ ꯍꯥꯞꯅꯤꯡꯕ ꯒꯩ ꯂꯣꯏꯅ ꯍꯥꯞꯄ ꯌꯥꯔꯦ ꯁꯤꯅꯥꯃꯣꯟ ꯍꯥꯞꯄ ꯌꯥꯏ ꯂꯣꯡ ꯍꯥꯞ ꯌꯥꯏ ꯑꯗꯒꯤ
ꯂꯣꯡ ꯂꯣꯡꯁꯨ ꯍꯥꯞꯅꯕ꯭ꯔꯣ
ꯍꯥꯞꯅꯩ ꯍꯥꯞꯄ ꯌꯥꯏ ꯑꯗꯨꯝ ꯑꯗꯨꯀꯥꯟ ꯃꯅꯝ ꯅꯨꯡꯁꯤꯅꯕꯅꯤꯗ ꯑꯗꯨꯒ ꯂꯣꯜꯂꯅꯤꯗꯅ ꯑꯗꯨꯒ ꯏꯁꯤꯡꯗꯣ ꯈꯔ ꯁꯥꯔꯛꯑꯀꯥꯟꯗ ꯑꯗ ꯁꯪꯒꯣꯝꯗꯣ ꯀꯩ ꯇꯦꯡꯀꯣꯠꯀꯨꯝꯕ ꯈꯨꯖꯥꯏꯒꯨꯝꯕ ꯑꯝꯗ ꯍꯥꯟꯅ ꯍꯥꯞꯄ ꯀꯥꯟꯗ ꯏꯁꯤꯡ ꯑꯁꯥꯕꯗꯣ ꯇꯣꯔ ꯊꯤꯠꯀꯥꯏꯔꯅꯤꯗꯅ
ꯎꯝ
ꯑꯗꯨꯀꯥꯟꯗ ꯃꯄꯪꯗꯣ ꯅꯪꯅ ꯂꯣꯏ ꯊꯤꯈꯥꯏꯍꯧꯔꯅꯦꯕ ꯑꯗꯨꯨꯗ
ꯎꯝ
ꯑꯗꯨꯒ ꯍꯩꯖꯤꯜꯂꯅꯤ ꯍꯩꯖꯤꯜꯂꯒ ꯕ꯭ꯔꯣꯡ ꯕ꯭ꯔꯣꯡ ꯕ꯭ꯔꯣꯡ ꯁꯧꯍꯜꯂꯅꯤ ꯂꯣꯜꯂꯦ ꯅꯤ ꯑꯗꯨꯀꯥꯟꯗ ꯁꯪꯒꯣꯝꯒꯤ ꯁꯪꯒꯣꯝꯒꯤ ꯁꯧꯕꯗꯣ
ꯎꯝ
ꯑꯗꯨ ꯁꯧꯍꯜꯂꯅꯤꯗꯅ ꯁꯧꯔꯦ ꯍꯥꯏꯔ ꯀꯥꯟꯗ ꯆꯥ ꯃꯅꯥꯗꯣ ꯍꯥꯞꯄꯅꯤ ꯑꯩꯅ ꯆꯥ ꯃꯥꯅꯥ ꯇꯍꯥꯞ ꯑꯗꯨꯒ ꯑꯃꯨꯛ ꯂꯣꯟꯗꯣꯏꯅꯦꯕ ꯃꯆꯨ
ꯑꯁ ꯑꯗꯣ ꯑꯗꯨꯃꯥꯏꯅ ꯂꯣꯡꯕꯗꯣ ꯌꯥꯝ ꯀꯨꯏꯗ꯭ꯔꯣ ꯀꯨꯏꯕꯗꯨꯅꯦ ꯑꯩꯅ ꯇꯜꯂꯤꯁꯦ ꯆꯥꯁꯒꯣꯝ ꯂꯣꯟꯕꯗꯣ ꯀꯨꯏꯕ ꯑꯗꯨꯝ ꯃꯍꯥꯎꯕꯨꯗꯤ ꯂꯩꯕꯀꯣ ꯂꯣꯟꯕꯗꯣ ꯀꯨꯏꯕꯒꯤ ꯑꯗꯣ ꯇꯜ ꯑꯗꯨꯝ ꯇꯜ ꯑꯗꯨꯝ ꯀꯩꯁꯨ ꯑꯩꯈꯣꯏꯒꯤ ꯊꯧꯗꯣꯛ ꯈꯔ ꯊꯣꯛꯄꯗꯣ ꯈꯣꯏꯗ꯭ꯋꯥꯢꯒꯤ ꯏꯅꯝꯕꯁꯤꯡ ꯂꯩꯕꯅꯤꯅ ꯑꯗꯨꯝ ꯃꯣꯏꯅ ꯂꯣꯟꯕꯤꯌꯦꯕ ꯑꯩꯈꯣꯏꯁꯨ ꯑꯩꯈꯣꯏꯁꯨ ꯀꯌꯥ ꯂꯣꯟꯗꯦꯕ ꯑꯩꯈꯣꯏ ꯏꯅꯝꯕ ꯆꯥꯔꯣꯟꯕ ꯍꯩꯕ ꯑꯗꯨꯝ ꯂꯩꯌꯦꯕ ꯑꯗꯨꯝ ꯃꯣꯏꯅ ꯑꯗꯨꯝ ꯂꯣꯟꯕꯤꯌꯦꯕ ꯑꯗꯨꯝ
ꯃꯇꯝ ꯍꯦꯜꯂꯦ ꯑꯩ ꯀꯛꯑꯒꯦ ꯑꯃꯨꯛ ꯇꯧꯔꯛꯀꯦ
ꯍꯣꯢ ꯍꯣꯢ ꯍꯣꯢ ꯑꯃꯗ